ꯇꯥꯕ꯭ꯔꯣ ꯑꯩ ꯍꯧꯖꯤꯛ ꯊꯥꯔꯛꯄꯗꯣ ꯎꯕ꯭ꯔꯣ
ꯑꯗꯨꯅꯦ
ꯍꯩ
ꯑꯗꯨ ꯑꯩꯅ ꯈꯟꯕ ꯀꯥꯟꯗ ꯂꯥꯏꯔꯤꯛ ꯈꯔ ꯇꯝꯍ ꯇꯝꯔꯒ ꯈꯔ ꯅꯣꯂꯦꯖ ꯑꯗꯣ ꯈꯔ ꯒꯤꯟ ꯇꯥꯎꯔ ꯇꯥꯎꯑꯣꯕ ꯂꯣꯏꯔꯀꯥꯟꯗ ꯍꯥꯎꯔꯒꯦꯅ
ꯎꯝ
ꯑꯩꯅ ꯈꯟꯗꯤ ꯃꯊꯪꯒꯤ ꯆꯍꯤꯗ ꯇꯥꯎꯕ ꯍꯥꯎꯁꯤꯔꯅ ꯈꯥꯟꯕꯗ ꯃꯤ ꯃꯤꯅ ꯍꯥꯟꯅ ꯇꯧꯊꯣꯛꯈ꯭ꯔꯦ ꯑꯗꯨꯒꯤ ꯑꯩꯅ ꯅꯨꯡꯉꯥꯏꯇꯕ ꯀꯣ ꯅꯣꯏꯁꯨ ꯁꯨꯃꯥꯏꯅ ꯇꯧꯅꯤ ꯅꯪꯅ ꯈꯥꯟꯕ ꯊꯕꯛꯇꯣ ꯃꯤ ꯑꯇꯣꯞꯄꯅ ꯍꯥꯟꯅ ꯇꯧꯊꯣꯛꯈ꯭ꯔꯗꯤ ꯅꯣꯏꯁꯨ ꯇꯥꯎꯔꯅꯤ
ꯑꯗꯨꯅꯦ ꯑꯗꯨꯒꯀꯣ ꯎꯝ ꯄꯥꯅ ꯎꯝ ꯄꯨꯔꯥ ꯃꯤ ꯑꯇꯣꯞꯄ ꯃꯤ ꯑꯇꯣꯞꯄꯒꯤ ꯂꯥꯡꯗꯗꯤꯀꯣ
ꯎꯝ
ꯆꯍꯥꯎ ꯁꯨꯡꯕꯁꯨ ꯁꯦꯝꯕꯅꯦ ꯀꯣꯛ ꯀꯤ ꯀ꯭ꯔꯤ ꯀꯔ꯭ꯤꯅꯣ ꯌꯥꯝ ꯂꯩ ꯅꯦ ꯁꯤꯄꯅꯦ ꯅꯨꯃꯤꯠ ꯑꯃ ꯅꯤ ꯂꯤꯁꯤꯡ ꯌꯥꯡꯈꯩ ꯃꯨꯛ ꯂꯥꯛꯑꯦ ꯍꯥꯏꯕꯅꯦ ꯃꯣꯏꯒꯤꯗꯣ ꯍꯥꯥꯎꯕꯁꯨ ꯍꯥꯎꯕ ꯃꯥꯂꯦ ꯄꯦꯀꯦꯠ ꯐꯖꯅ ꯇꯧꯔꯒꯀꯣ ꯑꯗꯨꯒꯨꯝꯕ ꯕꯤꯁꯅꯦꯁ
ꯑꯩ ꯅꯍꯥꯟ ꯃꯣꯃꯣ ꯁꯦꯝꯃꯦꯗꯅ ꯑꯗꯨꯒꯤ ꯑꯁꯤꯒꯨꯝꯕ ꯑꯩꯅ ꯑꯩ ꯑꯥ ꯑꯩ ꯑꯥꯏꯗꯤꯌꯥ ꯂꯥꯏꯔꯗꯤ ꯍꯦꯟꯅ ꯐꯒꯅꯤ ꯍꯥꯏꯕꯒꯤꯁꯨ ꯑꯩ ꯑꯗꯨꯒꯤ ꯊꯕꯛꯁꯨ ꯇꯥꯎꯕꯅꯦꯕ ꯇꯧꯅꯤꯡꯗꯦꯅꯗꯤ ꯈꯟꯕꯅꯦꯕ ꯑꯩ ꯃꯤ ꯑꯝꯇ ꯍꯥꯏꯗꯣꯛꯇꯦ ꯑꯗꯨ ꯑꯩꯒꯤ ꯥꯍꯥꯟ ꯑꯁꯨꯨꯝ ꯂꯩꯏꯔꯒ ꯁꯣꯏꯗꯅ ꯇꯩꯒꯅꯤ ꯇꯧꯒꯅꯤ ꯍꯥꯏꯕ ꯋꯥꯈꯜꯗꯤ ꯂꯩꯕ ꯑꯗꯨ ꯂꯧꯊꯣꯛꯇꯣꯏꯅꯤ ꯁꯦꯡꯕ ꯅꯨꯡꯉꯥꯏꯇꯤꯌꯦ
ꯍꯌꯦꯡ ꯀꯔꯤ ꯇꯧꯅꯤ
ꯈꯪꯗꯦ
ꯑꯩꯈꯣꯏꯒꯤ ꯏꯃꯥꯟꯅꯕꯤ ꯑꯃꯅꯁꯨ ꯃꯥ ꯍꯧꯖꯤꯛ ꯑ ꯃꯌꯥꯥꯁꯦꯝꯕ ꯅꯨꯄꯤꯗꯤ ꯌꯥꯝ ꯐꯣꯟ ꯇꯧꯔꯛꯑꯦ ꯍꯥꯏꯌꯦ ꯑꯗꯨꯒꯤ ꯃꯥ ꯑꯁ ꯇꯜꯂꯦ ꯍꯥꯏ
ꯍꯥꯏꯕ꯭ꯔꯣ ꯅꯪꯉꯣꯟꯗꯁꯨ
ꯑꯥꯏꯅ ꯅꯪ ꯉꯣꯟꯗ ꯂꯥꯛꯅꯤ ꯕꯒꯤ ꯒꯤꯅꯦ ꯅꯪꯉꯣꯟꯗꯗꯤ ꯍꯦꯛ ꯇꯧꯅꯤꯡꯗ ꯇꯧꯕ ꯏꯀꯥꯏꯕꯒꯤ ꯅꯪꯒꯤ ꯅꯃꯥꯟꯅꯕꯤꯗ ꯇꯥꯎꯕꯅꯦꯅ ꯑꯩ ꯃꯉꯣꯟꯗ ꯗ ꯍꯥꯏꯕꯅꯦ
ꯎꯝ
ꯒ꯭ꯌꯥꯟ ꯇ꯭ꯗꯔꯤꯗꯣ ꯅꯣꯏꯔꯣ
ꯑꯩꯈꯣꯏꯒꯤ ꯅꯨꯄꯥꯁꯦ ꯌꯥꯗꯕ ꯈꯛꯇ
ꯎꯝ
ꯐꯖꯅ ꯍꯥꯏꯌꯨꯅꯦ ꯇꯥꯗꯦ
ꯑꯩ ꯑꯩꯁꯨ ꯅꯪꯁꯨ ꯐꯖꯅ
ꯑꯧ
ꯎꯝ
ꯐꯔꯦ ꯍꯥꯏꯔꯁꯨ ꯈꯣ ꯐꯔꯦ ꯍꯥꯏꯁꯨ ꯃꯤ ꯀ ꯍꯥꯏꯔ ꯑꯗ ꯑꯗ ꯅꯇꯦ
ꯃꯤꯗꯤ ꯊꯥꯖꯕ ꯃꯥ ꯉꯔꯥꯡ ꯍꯥꯏꯔꯛꯅꯤ ꯅꯣꯏꯗꯤ ꯌꯥꯝ ꯐꯥꯏꯌꯦ ꯌꯥꯝ ꯐꯥꯏꯌꯦ ꯍꯥꯏꯔꯒ ꯍꯥꯏꯔꯒ ꯀꯔꯤ ꯑꯥ ꯍꯩꯅꯥꯎ ꯑꯃꯒ ꯄꯥꯜꯂꯒ ꯍꯥꯏ ꯃꯄꯥꯟꯗꯗꯤ ꯑꯩꯈꯣꯏꯒꯤ ꯀꯩꯅꯧ ꯄꯥꯏꯕ ꯅꯨꯄꯤꯗꯣ ꯃꯥꯒ ꯅꯍꯥꯟ ꯑꯩꯈꯣꯏꯒꯤ ꯈꯨꯟꯒ ꯇꯤꯟꯅꯕ ꯅꯨꯄꯥ ꯄꯥꯗꯣ ꯑꯗꯨꯒꯤ ꯅꯨꯄꯥꯗꯣ ꯍꯥꯏꯕꯅꯤꯗ ꯍꯩꯅꯎ ꯑꯃꯒ ꯄꯥꯜꯂꯒ ꯍꯥꯏꯌꯦꯕ ꯉꯔꯥꯡ ꯑꯩꯗꯤ ꯌꯥꯝ ꯅꯨꯛꯅꯤꯡꯕꯀꯣ
ꯅꯈꯣꯏꯗꯤ ꯐꯌꯦ ꯐꯩꯌꯦ ꯍꯥꯏꯔꯒ ꯍꯥꯏ ꯑꯗꯨ ꯑꯩꯈꯣꯏ ꯑꯩꯈꯣꯏꯁꯨ ꯈꯪꯗꯦ ꯑꯗꯨꯅ ꯑꯗꯨꯝ ꯐ ꯌꯥꯕ ꯍꯥꯏꯕꯗꯤ ꯑꯩꯈꯣꯏ ꯑꯩ ꯃꯁꯦꯟꯁꯨ ꯑꯗꯨꯝ ꯃꯉꯣꯟꯗꯗꯤ ꯌꯥꯝ ꯊꯥꯖꯕꯗꯤ ꯂꯥꯛꯑꯦꯗꯅ ꯁꯨꯃꯥꯏꯅ ꯇꯥꯎꯒꯗꯕꯗꯤ ꯑꯗꯨ ꯊꯥꯖꯗꯦꯕ ꯑꯗꯨꯒꯤꯅꯦ ꯑꯗꯨꯒ ꯃꯥꯅ ꯍꯥꯏꯌꯦ ꯃꯤ ꯐꯥꯕ ꯅꯠꯇꯦꯅ
ꯍꯩꯅꯥꯎ ꯑꯃ ꯄꯥꯜꯂꯒ ꯑꯩꯗꯤ ꯅꯣꯛꯅꯤꯡꯕ ꯃꯄꯥꯟ ꯗꯤ ꯌꯥꯝ ꯐꯥꯕ ꯁꯥꯔꯦ ꯃꯅꯨꯡꯗꯗꯤ ꯌꯥꯗꯦ ꯉꯥ
ꯁꯦ ꯀꯝꯕ ꯉꯦꯁꯦ
ꯑꯗꯨꯒꯤꯅꯦ ꯑꯩꯈꯣꯏ ꯇꯤꯟ ꯇꯤꯂꯀꯥꯟꯗ ꯐꯥꯏ ꯑꯦ ꯍꯥꯏꯕ ꯑꯗꯨꯅ ꯐꯥꯏꯗ ꯃꯤ ꯍꯥꯏꯕꯗꯤ ꯃꯄꯥꯟ ꯈꯛꯇ ꯑꯩꯈꯣꯏ ꯍꯥꯏꯕ ꯌꯥꯗꯦ
ꯅꯪꯁꯨ ꯃꯅꯨꯡ ꯍꯥꯏ ꯈꯟ ꯍꯥꯟꯅ ꯈꯥꯡꯉꯀꯥꯟꯗ ꯍꯥꯏꯕꯗꯤ ꯃꯤ ꯌꯥꯝ ꯐꯥꯕ ꯁꯥꯔꯁꯨ ꯃꯅꯨꯡꯗꯗꯤ ꯐꯠꯇꯕ ꯃꯤ ꯌꯥꯝ ꯂꯥꯛꯑꯦꯗꯅ
ꯎꯝ
ꯑꯗꯨ ꯍꯣꯏ ꯈꯪ ꯈꯪꯔꯀꯥꯟꯗ ꯍꯦꯛ ꯍꯦꯛ ꯍꯥꯏꯕ ꯌꯥꯗꯕ ꯃꯥꯜꯂꯦ
ꯎꯝ
ꯑꯩꯈꯣꯏ ꯁꯨꯃꯥꯏꯅ ꯄꯔꯥ ꯈꯥꯡꯃꯁꯨ
ꯑꯍꯨꯝ ꯑꯩ ꯑꯩ ꯑꯦꯛꯁꯄꯤꯔꯤꯟꯁ ꯀꯣ
ꯎꯝ
ꯑꯩ ꯌꯥꯝ ꯂꯣꯏ ꯈꯥꯉꯦ ꯍꯥꯏꯗꯤ ꯃꯣꯏ ꯊꯣꯔꯛꯄꯗꯣ ꯑꯗꯨꯒꯨꯝꯕ ꯃꯣꯢ ꯇꯥꯁ ꯄꯤꯕ꯭ꯔꯣ
ꯎꯝ
ꯑꯩꯉꯣꯟꯗ ꯊꯣꯛꯇ꯭ꯔꯁꯨ ꯑꯩꯉꯣꯟꯗ ꯊꯣꯛꯄꯒ ꯃꯥ ꯑꯗꯨꯝ ꯆꯞ ꯃꯥꯟꯅꯩꯕ
ꯎꯝ ꯑꯗꯨꯒ ꯑꯥ ꯃꯈꯣꯡ ꯅꯥꯕꯤ ꯑꯩꯈꯣꯏꯒꯤ ꯏꯃꯥꯟꯅꯕꯤꯒꯤ ꯅꯨꯄꯥꯁꯨ ꯑꯩꯗꯤ ꯍꯩꯅꯥꯗꯦ
ꯅꯣꯏ ꯃꯁꯦꯟꯗꯒꯤ ꯑꯩꯉꯣꯟꯕꯨ ꯄꯥꯝ ꯄꯥꯝ ꯀꯔꯤ ꯍꯥꯏꯌꯦꯗꯣ ꯅꯍꯥꯟ ꯑꯩꯈꯣꯏ ꯌꯦꯔꯒ ꯑꯩ ꯇꯥꯎꯕꯗꯣ
ꯅꯥꯎꯆꯥ ꯑꯩ ꯈꯪꯗꯦ
ꯑꯩꯗꯤꯁꯦ ꯇꯝꯕ ꯉꯝꯗꯦ
ꯑꯍꯥ ꯍꯥ ꯅꯥꯏꯌꯣꯗꯣꯗꯨꯝ
ꯆꯨꯝꯗꯦ ꯍꯧꯖꯤꯛꯐꯥꯎ ꯇꯨꯝꯔꯤꯕꯣ
ꯍꯝ ꯑꯈꯣꯢꯅꯤ ꯆꯥꯛ ꯆꯔꯦ
ꯑꯣ ꯍꯥꯎꯕ꯭ꯔꯣ
ꯎꯝ ꯌꯥꯝ
ꯍꯥꯎꯔꯝꯒꯅꯤꯗ
ꯥꯅꯍꯥꯟ ꯎꯝ ꯑ ꯑꯗꯨꯅꯦ ꯍꯦꯇ ꯂꯩꯗꯣ ꯂꯩꯔꯛꯄꯣꯗ ꯑꯗꯨꯒ ꯀ ꯏꯀ ꯐꯥꯔꯒ ꯂꯩꯔꯛꯄꯗꯣ
ꯑꯣ
ꯑꯗꯨ ꯆꯥꯗ꯭ꯔꯤ ꯗꯨꯀꯥꯜ ꯁꯦꯝ
ꯂꯥꯏꯔꯤꯕ ꯑꯗꯨꯗꯣ
ꯍꯣꯏꯅꯦ
ꯑꯩꯁꯨ ꯂꯧꯅꯤꯡꯉꯦ ꯃꯈꯣꯏ ꯃꯌꯥ ꯉ ꯃꯌꯥꯝ ꯁꯦꯝꯕ ꯅꯨ ꯄꯤꯗ ꯍꯥꯏꯔꯛꯀꯦ ꯑꯩꯁꯨ ꯂꯩꯅꯤꯡꯉꯤ ꯏꯟꯖꯥꯡꯒꯨꯝꯕ ꯍꯥꯎ ꯗꯕꯀꯥꯟꯗ ꯆꯥꯅꯤꯡꯉꯥꯏ ꯌꯥꯝ ꯑ ꯎꯝ ꯑꯩꯈꯣꯏ ꯀꯔꯤ ꯃꯣ ꯃꯣꯔꯣꯛ ꯃꯦꯠ ꯃꯦꯠꯅꯤꯡꯗꯕ ꯃꯇꯝ ꯂꯩꯌꯦꯗꯅ ꯑꯗꯨꯒꯤ ꯃꯇꯥꯡꯗ ꯑꯗꯨ ꯌꯥꯝ ꯍꯥꯎꯋꯦ ꯑꯩꯁꯨ ꯍꯥꯏ ꯂꯧꯅꯤꯡ ꯆꯥꯝꯃ ꯌꯦꯡꯈꯥꯏꯅꯤꯀꯣ
ꯍꯣꯏ ꯅꯍꯥꯟ ꯑꯩ ꯅꯉꯣꯟꯗ ꯅꯠꯇ꯭ꯔꯣ ꯂꯥꯛꯑꯣ ꯍꯥꯏꯕꯗꯣ
ꯎꯝ ꯀꯔꯤ
ꯅꯉꯣꯟ ꯑꯩ ꯑꯩ ꯑꯩ ꯑꯩ ꯅꯉꯣꯟ ꯏꯪꯒꯟꯗ ꯑꯃ ꯂꯩꯕꯒꯤ ꯂꯥꯛꯑꯣ ꯍꯥꯢꯕꯗꯨ
ꯑ ꯍꯥꯏꯗꯦ
ꯃꯦꯔꯥꯡ ꯅꯝꯕ꯭ꯔꯥ ꯑꯅꯤ ꯑꯍꯨꯝ ꯐꯕꯀꯟꯗꯗꯤ ꯍꯥꯏꯔꯦꯀꯣ ꯑꯩꯁꯨ ꯑꯃ ꯊꯝꯕꯤꯌꯣ ꯍꯥꯢꯕꯅꯦꯕ ꯑꯗꯨꯗꯨꯅ
ꯑꯥ ꯑꯩꯈꯣꯏ ꯈꯨꯟꯗ ꯂꯩꯕ ꯀꯥꯟꯗ ꯑꯩ ꯑꯩ ꯍꯥꯏꯌꯦ ꯑꯥ ꯂꯩꯕꯒꯤ ꯑꯃ ꯂꯥꯏꯈ꯭ꯔꯦ ꯑꯗꯨ ꯌꯥꯝ ꯍꯥꯎꯋꯤ ꯀꯣꯟꯅ ꯑꯩꯈꯣꯏ ꯑꯅꯤꯗꯤ ꯗꯤꯁ- ꯁꯨꯃꯥꯏꯅꯗꯤ ꯋꯥꯔꯤ ꯂꯤꯌꯦ ꯑꯗꯨꯁꯨ ꯅꯣ ꯍꯥꯏꯌꯦ ꯅꯪ ꯑꯃ ꯂꯩꯌꯦꯗꯤ ꯍꯥꯏꯌꯦ
ꯑꯣ
ꯑꯩꯁꯨ ꯍꯥꯏ ꯂꯥꯎ ꯂꯥꯎꯅꯤꯡ
ꯂꯛꯑꯣ
ꯑꯩꯈꯣꯏꯁꯨ ꯁꯦꯝꯕ ꯌꯥꯅꯤꯗ ꯑꯗꯨꯗꯣ
ꯑꯗꯣ ꯍꯥꯎꯇꯕ
ꯑꯣ ꯑꯗꯨꯒꯨꯝꯕꯗꯨ ꯁꯦꯝꯕ ꯍꯩꯅꯤꯡꯉꯦ ꯑꯩꯗꯤ
ꯄꯩꯁꯥ ꯌꯥꯝ ꯇꯥꯜꯂꯝꯒꯅꯤ ꯍꯧꯖꯤꯛꯁꯨ
ꯎꯝ
ꯑꯗꯨꯒꯨꯝꯕ ꯁꯦꯝꯕ ꯍꯩꯇ꯭ꯔꯥꯗꯤ ꯌꯥꯔꯔꯣꯏ
ꯎꯝ ꯕꯦꯂꯦꯟꯗ꯭ꯔꯤꯁꯨ ꯌꯥꯝ ꯇꯥꯡꯉꯦꯀꯣ ꯍꯧꯖꯤꯛ ꯀꯥꯟ ꯕꯦꯂꯦꯟꯗ꯭ꯔꯤꯁꯨ ꯌꯥꯝ ꯇꯥꯡꯉꯦ ꯑꯣ
ꯕꯦꯂꯦꯟꯗ꯭ꯔꯤ ꯑꯥ ꯀꯨꯟꯒꯤ ꯄꯤꯌꯣ ꯍꯥꯏꯔꯗꯤ ꯄꯤꯕꯅꯦ
ꯄꯤꯕꯗꯤ ꯄꯤꯌꯦ ꯑꯗꯣ ꯌꯥꯝ ꯄꯤꯗꯦꯕ
ꯎꯝ
ꯆꯔꯥ ꯑꯃ ꯍꯞꯄꯤꯌꯨ
ꯎꯝ ꯀꯔꯤꯔ ꯅꯣꯢ ꯅꯣꯏꯗ ꯈꯔ ꯇꯥꯡꯕꯒꯤ ꯑꯣꯏꯔꯝꯒꯅꯤ
ꯑꯗꯨ ꯑꯣꯢꯔꯝꯅꯤ
ꯀꯨꯟꯊ꯭ꯔꯥ ꯀꯨꯟꯊ꯭ꯔꯥꯒꯤ ꯂꯧꯋꯦ ꯀꯨꯟꯊ꯭ꯔꯥꯗꯤ ꯆꯥꯕ ꯉꯝꯗꯕꯒꯤꯀꯣ ꯀꯨꯏꯅ ꯆꯥꯡꯉꯣꯆꯠ ꯑꯩꯈꯣꯏꯒꯤ ꯑꯗꯨꯒꯤ ꯀꯨꯟꯒꯤ ꯄꯤꯌꯣ ꯍꯥꯢꯔꯗꯤ ꯑꯗꯨꯝ ꯄꯤꯌꯦ
ꯀꯨꯟꯒꯤ ꯀꯨꯟꯒꯤ ꯀꯨꯟꯒꯤꯅꯦ ꯀꯨꯟꯒꯤꯅꯦ ꯑꯗꯣ ꯀꯨꯟꯒꯤꯁꯦ ꯆꯔꯥ ꯑꯃꯈꯛꯇ ꯆꯥꯔꯦꯕ ꯍꯥꯏꯗꯤ ꯑꯩꯈꯣꯏꯗꯤ ꯌꯥꯝ ꯆꯥꯕꯁꯨ ꯅꯠꯇꯦꯅ
ꯎꯝ ꯑꯗꯨꯒꯤꯅꯦ ꯇꯥꯡꯕ ꯇꯥꯡꯕꯒꯤ ꯑꯣꯏꯔꯝꯒꯅꯤ ꯍꯣꯏ ꯑꯩꯈꯣꯏꯗ ꯑꯗꯨꯝ ꯂꯥꯛꯄ ꯀꯥꯟꯗ ꯁꯤꯗꯒꯤ ꯂꯩ ꯂꯩꯔꯣ ꯅꯣꯏꯁꯨ ꯍꯥꯏꯔꯒ ꯆꯠꯂꯣ ꯑꯗꯨꯗ ꯇꯥꯡꯕꯅꯤꯅ
ꯎꯝ ꯅꯔꯥꯗꯤ ꯑꯗꯨꯝ ꯂꯝꯂꯣꯡꯗ ꯂꯩꯕꯅꯦ
ꯗꯨꯗꯤ ꯌꯥꯝ ꯇꯥꯡꯕ ꯃꯥꯜꯂꯦ ꯏꯟꯖꯥꯡ ꯁꯦ
ꯌꯥꯝꯅ ꯇꯥꯡꯕꯗꯤ ꯑꯣꯏ ꯅꯠꯇꯦ ꯑꯗꯣ
ꯎꯝ ꯀꯩꯊꯦꯜ ꯌꯥꯝꯗꯕꯒꯤꯅꯤ ꯌꯥꯝꯃꯗꯤꯀꯣ
ꯑꯗꯨꯒ ꯀꯣ ꯎꯝ ꯑꯈꯣꯏ ꯏꯃꯥꯟꯕꯤ ꯍꯣꯏꯔꯣꯝꯗꯗꯤꯀꯣ
ꯎꯝ
ꯆꯦꯡꯒꯤꯅꯤ ꯅꯥꯄꯤ ꯉꯥꯛꯇꯥ ꯑꯗꯨꯒꯤ ꯁꯔꯨꯛ ꯍꯣꯢ ꯑꯗꯨꯒꯤ
ꯑꯗꯨꯗꯤ ꯐꯩꯑꯦꯅ
ꯑꯗꯨꯗꯒꯤ ꯁꯛꯇꯁꯨ ꯅꯕꯥ ꯆꯠꯂꯤꯅꯦ
ꯑꯩꯈꯣꯏ ꯆꯤꯡꯗꯒꯤꯗꯤ ꯍꯥꯎꯔꯝꯒꯅꯤ
ꯑꯄꯤ ꯉꯛꯇꯅꯦꯕꯥ
ꯍꯣꯏ ꯍꯥꯔꯒꯨꯝꯕꯁꯨ ꯍꯥꯞꯇꯦꯗꯅ ꯑꯈꯣꯏꯗꯤ ꯆꯤꯡꯗꯗꯤ ꯑꯗꯨꯒꯤ ꯑꯈꯣꯏ ꯏꯁꯥꯗꯁꯨ ꯐꯍꯟꯂꯦ ꯅꯣꯏꯒꯤꯁꯨ ꯍꯧꯖꯤꯛꯀꯥꯟ ꯃꯩꯏ ꯌꯥꯝ ꯃꯨꯠꯄ꯭ꯔꯣ
ꯃꯥꯏ
ꯎꯝ
ꯃꯨꯠꯇꯦꯗ ꯑꯗꯣ ꯅꯍꯥꯟ
ꯍꯣꯏ ꯑꯗꯨꯒꯤ ꯅꯨꯃꯤꯠꯇꯨꯗꯤ ꯑꯗꯨꯝ ꯃꯨꯠꯂꯦ ꯑꯗꯨꯒ ꯉꯁꯤꯁꯨ ꯃꯨꯠꯂꯦ ꯃꯇꯝ ꯈꯔ꯭
ꯋꯥꯝ ꯃꯨꯠ ꯁꯨ ꯁꯥ ꯗꯣ ꯃꯨꯠꯂꯀꯥꯟꯗ
ꯃꯨꯠꯂꯦ ꯍꯣꯏ
ꯏꯃꯥꯟꯅꯕꯤ ꯌꯨꯝꯗ ꯂꯩꯕ ꯀꯥꯟꯗ ꯀꯣ
ꯎꯝ
ꯁꯤꯗꯁꯨ ꯃꯨꯠꯂꯦ ꯑꯗꯁꯨ ꯃꯨꯠꯂꯝꯒꯅꯤ
ꯎꯝ ꯑꯗꯨꯝ ꯄꯋꯥꯔ ꯑꯣꯐ ꯇꯧꯕꯗꯤ ꯊꯣꯛꯑꯦ ꯍꯥꯏꯗꯤ ꯌꯥꯝ ꯁꯥꯕꯅꯦꯕ
ꯎꯝ ꯁꯥ